ꯍꯜꯂꯣ
ꯍꯜꯂꯣ
ꯍꯜꯂꯣ ꯇꯥꯕ꯭ꯔꯣ
ꯇꯥꯕ꯭ꯔ
ꯇꯥꯏꯌꯦ ꯇꯥꯏꯌꯦ ꯇꯥꯏꯌꯦ
ꯑ ꯅꯨꯡꯉꯥꯏꯔꯤꯕ꯭ꯔꯣ
ꯅꯨꯡꯉꯥꯏꯃꯟꯗꯅ ꯅꯨꯡꯉꯥꯏꯔꯤ ꯍꯥꯏꯇꯥꯔꯦꯅꯦ
ꯅꯨꯄꯤꯔ ꯍꯥꯏꯔ ꯅꯨꯄꯥꯅꯤꯅꯦ
ꯅꯨꯄꯥ ꯌꯥꯗ꯭ꯔꯕꯣ
ꯌꯥꯕꯅꯤ ꯌꯥꯕꯅꯤ
ꯅꯨꯄꯤ ꯍꯥꯗꯕꯅꯤꯅ ꯑꯩꯁꯨ ꯌꯥꯎꯋꯗꯨꯗꯤ
ꯎꯝ ꯀꯗꯥꯏꯗ ꯂꯩꯥꯏꯕ꯭ꯔꯣ
ꯈꯨꯟꯗ ꯂꯩꯌꯦ
ꯃꯅꯤꯄꯨꯔꯗꯔ
ꯑꯁ ꯍꯣꯏ
ꯅꯅꯨꯡꯉꯥꯏꯗꯥꯝꯅꯦ
ꯎꯝ ꯅꯨꯡꯉꯥꯏꯃꯟꯗꯅ
ꯅꯪꯗꯤ ꯆꯨꯕ꯭ꯔꯥ
ꯍꯧꯖꯤꯛ ꯍꯧꯖꯤꯛ ꯇꯣꯛꯈ꯭ꯔꯦ ꯅꯪ ꯃꯄꯥꯟ ꯂꯩ ꯃꯄꯥꯟꯗ ꯂꯩꯕ ꯃꯥꯜꯂꯦ
ꯍꯣꯏ
ꯎꯝ ꯀꯥꯏꯗ꯭ꯔ ꯎꯝ ꯃꯌꯥꯏꯇꯔꯣ ꯀꯥꯏꯇꯔꯣ ꯍꯤ
ꯑꯩꯈꯣꯏꯅ ꯑꯥꯗ ꯃꯅꯨꯡꯗ ꯂꯩꯌꯦ ꯁꯦꯟ ꯇꯔꯗꯥ ꯎꯝ
ꯑꯩꯁꯦꯗ ꯁꯦꯟꯇꯔꯗ ꯆꯪꯉꯅꯤ
ꯀꯣꯏꯕ ꯂꯥꯛꯑꯣ
ꯎꯝꯝ ꯖꯒꯥꯗꯣ ꯍꯥꯏꯕꯤꯔꯛꯑꯣ
ꯗꯦꯜꯂꯤꯗꯅꯦ
ꯑꯁ ꯑꯩꯖꯨꯟ ꯍꯟꯗꯛ ꯑꯥ ꯀꯩꯅꯣꯗ ꯆꯪ ꯊꯣꯔꯛꯄꯗ ꯉꯥꯏꯔꯤꯅꯦ
ꯑꯥ
ꯐꯦꯕꯋꯥꯔꯤꯗ ꯊꯣꯛꯂꯛꯄꯗ ꯉꯥꯏꯔꯤꯅꯦ
ꯑꯥ
ꯃꯊꯪ ꯊꯥꯁꯨ ꯑꯃꯨꯛ ꯌꯥ ꯑ ꯃꯊꯪ ꯊꯥꯗ ꯑꯃꯨꯛ ꯆꯪ ꯌꯥ ꯌꯥꯔꯗꯤ ꯆꯪꯒꯦ ꯇꯧꯕꯅꯦ ꯑꯃꯨꯛ
ꯎꯝ ꯀꯔꯤ ꯀꯔꯤ ꯏꯟꯁꯥꯡ ꯆꯥꯔꯦ ꯃꯅꯤꯄꯨꯔꯗꯗꯤ
ꯍꯍ ꯑꯥ ꯎꯪ ꯉꯁꯥꯏ ꯑꯌꯨꯛꯇꯨ ꯀꯩꯅꯣ ꯆꯥ ꯍꯦꯛꯇ ꯄꯨꯡ ꯀꯥꯎꯈ꯭ꯔꯦꯅꯦ ꯑꯥ ꯁꯧꯒꯔꯤꯒ ꯑꯂꯨ ꯆꯥꯏ
ꯑꯥ ꯑꯩꯈꯣꯏꯗꯤ ꯉꯁꯤꯗꯤ ꯗꯥꯜ ꯌꯦꯟꯁꯥꯡ ꯆꯥꯏꯌꯦ
ꯑꯁ ꯗꯥꯜ ꯆꯥꯗꯕ ꯀꯨꯏꯔꯦꯍꯦ
ꯍꯦ ꯍꯦ ꯍꯦ
ꯆꯥꯅꯤꯡꯉꯦ ꯆꯥꯅꯤꯡꯉꯦ ꯀꯩ ꯀꯩ ꯊꯕꯛ ꯇꯧꯔꯤꯒꯦ
ꯑꯩꯈꯣꯏꯗꯤ ꯊꯕꯛ ꯇꯧꯗꯦ ꯑꯗꯨꯝ ꯂꯩꯌꯦ ꯑꯦꯛꯖꯥꯝ ꯄꯤꯔꯒ ꯂꯩꯌꯦ ꯊꯕꯛ ꯐꯪꯗ꯭ꯔꯤꯌꯦ
ꯑꯁ ꯌꯥꯝ ꯅꯨꯡꯉꯥꯏꯀꯣ ꯃꯄꯥꯟ ꯂꯝꯗ ꯂꯥꯏꯔꯤꯛꯀ ꯊꯕꯛ ꯁꯨꯗꯕꯤꯗ ꯂꯩꯕꯁꯦ
ꯑꯣꯄꯥꯏ ꯂꯩꯇꯥꯕꯒꯤꯅꯦ
ꯀ
ꯍ ꯍ ꯑꯣꯄꯥꯏ ꯂꯩꯇꯥꯕꯤꯒꯤꯅꯦ
ꯎꯝ ꯀꯌꯥꯡ ꯀꯌꯥꯝ ꯀꯨꯏꯔꯒꯦ ꯅꯪ ꯂꯩꯕꯗꯤ
ꯑ ꯑꯩꯗꯤ ꯑꯗꯨꯝ ꯂꯥꯛꯔꯒ ꯆꯠꯂꯒ ꯑꯗꯨꯝ ꯇꯧꯋꯦ ꯇꯨ ꯊꯥꯎꯖꯟ ꯇ꯭ꯋꯦꯟꯇꯤ ꯊ꯭ꯔꯤꯗꯀꯣ
ꯆꯥꯎꯔꯦꯍꯦ
ꯎꯝ ꯑꯩꯠꯇꯤꯟ ꯅꯥꯏꯟꯇꯤꯟꯗꯁꯨ ꯑꯗꯨꯝ ꯂꯥꯛꯑꯦ ꯑꯗꯨꯒ ꯌꯨꯝꯗ ꯋꯥꯟ ꯏꯌꯔꯒꯨꯝꯕ ꯂꯩꯔꯒ ꯗꯨꯝ ꯍꯜꯂꯛꯑꯦ
ꯏꯁ ꯀꯣꯏꯒꯗꯕꯅꯦ ꯀꯣꯏꯒꯗꯕꯅꯦ ꯂꯩꯁꯥꯕꯤ ꯑꯣꯏꯔꯤꯉꯩꯗ ꯎꯍꯨꯝ ꯀꯣꯏꯌꯨ ꯀꯣꯏꯌꯨ ꯀꯣꯏꯊꯠꯂꯨ ꯃꯇꯝꯅꯤ ꯍꯧꯖꯤꯛ ꯑꯩ ꯂꯥꯛꯑꯒꯥꯟꯁꯨ ꯀꯣꯏ ꯀꯣꯏꯕ ꯆꯠꯁꯦ
ꯀꯣꯏꯁꯦ
ꯄꯨꯕꯤꯌꯨ ꯑꯥ ꯀꯩꯅꯣꯗ ꯃꯥꯔꯕꯜꯒꯤ ꯌꯨꯝꯗꯨ
ꯍꯣꯏꯌꯦ ꯀꯣꯏꯕ ꯆꯠꯁꯦ ꯂꯥꯛꯑꯣ
ꯑꯝꯇ ꯆꯠꯇ꯭ꯔꯤꯅꯦ ꯑꯗꯨ ꯆꯠꯀꯦ ꯇꯧꯔꯝꯃꯒ ꯏꯃꯥꯟꯅꯕ ꯈꯣꯏꯅ ꯑꯁ ꯆꯠꯂꯣꯏꯁꯤꯗ ꯑꯃꯨꯛ ꯇꯜꯂꯦ ꯈꯣꯠꯂꯦ ꯍꯥꯏ ꯑꯃꯨꯛ ꯍꯥꯏꯔꯦꯗꯅ ꯆꯠꯇꯤꯅꯦ
ꯑꯥ
ꯑꯃꯨꯛꯐꯥꯎ ꯆꯠꯇ꯭ꯔꯦ ꯑꯗꯨꯗꯩ
ꯑꯥ ꯀꯗꯥꯏꯗ ꯂꯩꯕ꯭ꯔꯥ ꯅꯕꯥꯅꯤ ꯑꯥ ꯅꯣꯏꯒꯤ ꯃꯔꯨꯞꯈꯣꯏꯗꯤ
ꯑꯩ ꯑꯩꯈꯣꯏ ꯂꯩꯕꯗꯣ ꯀꯩ ꯑꯥ ꯀꯤꯁꯟꯒꯔꯗ
ꯑ ꯑꯩꯁꯨ ꯂꯩꯔꯝꯃꯦ ꯍꯥꯟꯅ ꯀꯣ
ꯎꯝ ꯍꯧꯖꯤꯛꯇꯤ ꯀꯥꯏ ꯂꯩꯔꯤꯒꯦ
ꯍꯧꯖꯤꯛꯇꯤ ꯑꯩ ꯅꯣꯔꯠꯇ ꯂꯩꯈ꯭ꯔꯕ
ꯅꯇꯥ
ꯑꯩꯈꯣꯏ ꯅꯣꯔꯠ ꯏꯁꯁꯤ ꯌꯥꯝꯃꯦ ꯑꯩꯈꯣꯏ ꯃꯐꯝꯗꯗꯤꯀꯣ ꯣꯔꯥꯔꯤꯗꯅꯤꯀꯣ ꯎꯝ
ꯑꯩꯈꯣꯏ ꯔꯣꯝꯗꯁꯨ ꯑꯗꯨꯗꯁꯨ ꯑꯩ ꯂꯩꯕꯩ ꯑꯗꯨꯗꯁꯨ ꯏꯁ ꯑꯩꯈꯣꯏ ꯃꯤꯁꯦ ꯌꯥꯝꯃꯛꯍꯦ
ꯎꯝ ꯑꯩꯈꯣꯏꯗꯤ ꯃꯤ ꯌꯥꯝꯕꯅꯤ
ꯌꯥꯝꯃꯟꯗꯅ ꯑꯃꯨꯛ ꯄꯜꯂꯦ
ꯍꯣꯏ ꯃꯅꯤꯔꯀꯥꯗ ꯌꯥꯝ ꯌꯥꯝꯃꯦꯗ ꯍꯦꯟꯅ
ꯀꯤꯁꯥꯟꯉꯥꯏꯗ ꯂꯥꯏꯔꯦ ꯃꯨꯅꯤꯀꯥꯗ ꯄꯩ ꯂꯩꯔꯦ
ꯎꯝ
ꯑꯩꯈꯣꯏ ꯅꯣꯔꯠ ꯏꯁꯀꯤ ꯏꯁꯇꯦꯠ ꯃꯥꯜꯂꯦ ꯑꯗꯨꯗꯗꯤ
ꯍꯣꯏ ꯅꯣꯔꯤꯁ ꯅꯣꯔꯤꯁꯀꯤ ꯃꯐꯝ ꯃꯥꯜꯂꯦ ꯀꯁꯟꯒꯔ ꯀ ꯍꯣꯏꯅꯤꯔꯀꯥ ꯗꯤꯗꯤ ꯀ
ꯎ ꯑꯗꯨꯕꯨꯒ ꯃꯅꯤ ꯀꯥ ꯂꯩꯗ ꯇꯜꯂꯦꯗ ꯍꯥꯏꯗꯤ ꯃꯣꯏ ꯖꯒꯥꯗꯣ ꯑꯁ
ꯍꯣꯏ ꯌꯥꯝ ꯄꯤꯒꯦ
ꯄꯤꯛꯏꯔꯒꯀꯣ ꯀꯩꯅꯣ ꯇꯧꯋꯦꯕ ꯇꯥꯏꯠ ꯇꯧꯋꯦꯕ
ꯎꯝ ꯆꯠ
ꯑꯩꯗꯤ ꯇꯜꯂꯦꯗ ꯂꯝꯕꯤ ꯆꯠꯊꯣꯛ ꯆꯠꯁꯤꯟꯗ ꯅꯨꯡꯉꯥꯏꯇꯦꯗ ꯀꯤꯁꯟꯒꯅ ꯅ ꯀꯣꯣꯡ ꯀꯣꯃꯤꯗ
ꯀꯤꯁꯟ ꯒꯥꯔꯗꯤ ꯈꯔꯗꯤ ꯌꯥꯏ
ꯃꯣꯏꯗꯗꯤ ꯂꯝꯕꯤꯗꯤ ꯆꯥꯎꯋꯦ ꯂꯩꯐꯝꯁꯨ ꯈꯔ
ꯎꯝ
ꯍꯖꯥꯔꯁ
ꯏꯝꯐꯥꯜꯗꯔꯥ ꯅꯠꯇ꯭ꯔꯒ ꯆꯤꯡꯗ ꯂꯩꯕ꯭ꯔꯥ
ꯑꯩ ꯇꯝꯄꯥꯛ ꯍꯥꯏꯇꯥꯔꯦ
ꯑꯥ
ꯅꯣꯏꯗꯤ
ꯑꯩꯗꯤ ꯈꯨꯟꯗꯤ ꯇꯃꯦꯡꯂꯥꯎꯅꯤ
ꯎꯝ ꯍꯝ ꯅꯣꯏꯅ ꯆꯠꯊꯣꯛ ꯆꯠꯁꯤꯟ ꯇꯧꯔꯤꯉꯩꯗ ꯑꯩꯈꯣꯏ ꯈꯨꯟ ꯂꯥꯜꯂꯒ ꯆꯠꯂꯤꯅꯤꯅꯦ ꯀꯩꯅꯣ
ꯍꯥꯥ
ꯅꯣꯏ ꯆꯠꯄꯗꯣ ꯅꯣꯏ ꯕꯖꯥꯔ ꯀꯨꯝ ꯑꯁꯤꯗ ꯏꯝꯐꯥꯜ ꯀꯨꯝꯅꯤꯡꯉ‌ꯗꯤꯀꯣ
ꯎꯝ
ꯆꯠꯊꯣꯛ ꯆꯠꯁꯤꯟ ꯅꯣꯏ ꯇꯧꯔꯤ ꯇꯧꯔꯤꯗꯨꯅꯦ ꯑꯩꯈꯣꯏ ꯈꯨꯟ ꯎꯔꯝꯅꯦꯕ ꯈꯪꯗꯕꯒꯤꯅꯦ ꯎꯕꯅꯦ
ꯃꯅꯤꯄꯨꯔ ꯇꯃꯦꯡꯂꯣꯡꯗ ꯂꯩꯕꯅꯦ ꯑꯩꯈꯣꯏꯅꯀꯣ
ꯂꯥꯞ ꯄꯅꯦ ꯑꯁ ꯌꯥꯝ ꯅꯨꯡꯉꯥꯏ ꯁꯥꯗ꯭ꯔꯣ
ꯁꯥꯕꯅꯦ ꯉꯁꯤꯗꯤ ꯅꯣꯡ ꯆꯨꯕꯒꯤ ꯈꯔꯗꯤ ꯅꯨꯡꯉꯥꯏꯌꯦ ꯂꯩꯕ
ꯑꯣ ꯑꯁ ꯇꯟꯕꯅꯦ ꯑꯩꯗꯤ ꯀꯥꯂꯦꯟꯗ ꯂꯩ ꯉꯝꯗꯦꯗ
ꯎꯝ ꯍꯧꯖꯤꯛꯀꯟꯗꯤ ꯃꯨꯟꯁꯟ ꯁꯤꯖꯟꯅꯤꯅꯀꯣ ꯅꯣꯡ ꯆꯨꯕ ꯍꯧꯈ꯭ꯔꯦ ꯖꯨꯂꯥꯏ ꯑꯣꯒꯁꯇꯗꯤ ꯑꯁ ꯃꯦꯒ ꯖꯨꯟꯗꯗꯤ ꯌꯥꯝ ꯁꯥꯕꯅꯤ ꯅꯣꯡꯁꯨ ꯂꯥꯛꯇꯕꯤꯌꯦ ꯅꯣꯡ ꯆꯨꯗꯕꯤꯌꯦ
ꯑꯁ ꯑꯩꯕꯨ ꯑꯁ ꯇꯟꯗ‌ꯦꯅ‌ꯦ ꯑꯁ ꯤꯜ ꯂꯩꯇꯅ ꯁꯨꯝ ꯈꯥꯡꯉꯨꯕ ꯋꯥꯅꯤ
ꯎꯝꯝ
ꯀꯣꯏꯕ ꯆꯜꯂꯤꯕ ꯑꯩꯁꯨ
ꯑꯁ ꯀꯣꯏꯕ ꯆꯠꯄ ꯃꯇꯝꯁꯦ ꯗꯦꯂꯤꯗꯗꯤ ꯑꯣꯛꯇꯣꯕꯔ ꯃꯥꯔꯆꯀꯨꯝꯕꯗꯀꯣ ꯑꯣꯛꯇꯣꯕꯔ ꯅꯕꯦꯝꯕꯔ ꯃꯥꯔꯁꯇ ꯑꯗꯨꯝ ꯗꯤꯁꯦꯝꯕꯔꯒ ꯖꯦꯅꯋꯥꯔꯤꯗꯗꯤ ꯌꯥꯝꯅ ꯁꯨꯝꯃꯟꯗꯨꯒꯤ ꯅꯨꯡꯉꯥꯏꯇꯦꯕ
ꯎꯝ ꯏꯪꯁꯨ ꯏꯪꯉꯦꯅ ꯑꯗꯨꯗꯤ ꯀꯩꯅꯣ ꯇꯧꯔꯤ ꯐꯣꯛꯁꯨ ꯌꯥꯝꯅꯤꯅꯀꯣ
ꯎꯝ
ꯂꯝꯕꯤ ꯆꯠꯊꯣꯛ ꯆꯠꯁꯤꯟꯁꯨ ꯈꯔ ꯅꯨꯡꯉꯥꯏꯇꯦꯕ
ꯍꯣꯏ ꯃꯤ ꯃꯦ ꯃꯦꯒ ꯅꯕꯦꯝꯕꯔꯗ ꯅꯨꯡꯉꯥꯏꯕꯅꯤ
ꯎꯝ ꯑꯗꯨꯗ ꯅꯨꯡꯉꯥꯏ ꯑꯩ ꯑꯃꯨꯛ ꯆꯪꯗ‌ꯦꯅꯦ ꯆꯪꯁꯨ ꯆꯪꯅꯤꯡꯕꯒꯨꯝ ꯆꯪꯅꯤꯡꯗꯕꯒꯨꯝ ꯒ꯭ꯌꯥꯟ ꯇꯥꯗꯦꯅ‌ꯦ
ꯎꯝ ꯍꯧꯖꯤꯛꯀꯥꯟꯗꯤ ꯑꯗꯨꯝ ꯅꯨꯡꯉꯥꯏꯔꯔꯣꯏꯗ ꯁꯥꯕꯖꯨ ꯁꯥꯕ ꯑꯗꯨꯒ ꯅꯣꯡꯁꯨ ꯌꯥꯝ ꯁ꯭ꯅ‌ꯣꯡ ꯆꯨꯔꯗꯤ ꯑꯗꯨꯝ ꯆꯨꯝꯃꯟꯕꯀꯣ
ꯑꯅꯤꯔꯛ ꯆꯪꯉꯒ ꯑꯃꯨꯛ ꯊꯣꯔꯛꯑꯦ ꯑꯃꯨꯛ ꯊꯣꯔꯛꯑꯒ ꯑꯃꯨꯛ ꯆꯪꯉꯦ ꯆꯠꯊꯣꯛ ꯆꯠꯁꯤꯟ ꯇꯧꯔ ꯂꯩꯔ‌ꯦ ꯑꯩꯁꯦ ꯍꯥꯟꯅ ꯑꯔꯣꯏ ꯍꯥꯟꯅ ꯆꯪꯕꯗꯤ ꯀꯩꯅꯣ ꯇꯧꯁꯤꯔꯥ ꯊꯕꯛ ꯁꯨꯖꯤꯔꯥ ꯆꯪꯒꯤꯕꯅꯦꯕ
ꯑꯥ ꯑꯥ
ꯑꯗꯣ ꯑꯁ ꯀꯩꯅꯣ ꯍꯥꯏꯇꯥꯔꯦ ꯋꯦꯗꯔꯗꯣ
ꯎꯝ
ꯇꯟꯗꯅ ꯑꯃꯨꯛ ꯊꯣꯔꯛꯄꯀꯣ ꯑꯗꯨꯒ ꯏꯃꯥꯟꯅꯕ ꯈꯣꯏꯅ ꯂꯥꯛꯑꯣ ꯑꯃꯨꯛ ꯍꯥꯏꯔꯛꯄ ꯑꯗꯨꯒ ꯑꯃꯨꯛ ꯆꯪꯉꯦ ꯆꯥꯡꯉ ꯑꯁ ꯑꯃꯨꯛ ꯇꯥꯐꯝꯁꯨ ꯈꯪꯗꯦ ꯑꯗꯨꯝ ꯊꯣꯔꯛꯑꯦ ꯑꯃꯨꯛ ꯍꯟꯗꯛꯁꯨ ꯑꯃꯨꯛ ꯂꯥꯎ ꯍꯥꯏ ꯑꯃꯨꯛ ꯈꯪꯗꯦ ꯆꯪꯁꯤꯔ ꯆꯪꯉ‌ꯣꯏꯁꯤꯔ ꯈꯪꯗꯦ
ꯌꯥꯝꯅ ꯁꯥꯕꯗꯤ ꯁꯥꯕꯅꯤ ꯑꯩꯈꯣꯏꯒꯤ ꯌꯨꯝꯗ ꯂꯩꯔꯒ ꯊꯕꯛ ꯇꯧꯕꯅ ꯐꯩꯗ ꯑꯁꯤꯅꯗꯤ ꯌꯥꯝ ꯁꯥꯍꯟꯕꯒꯤ ꯅꯨꯡꯉꯥꯏꯇꯦ ꯕꯦꯁ ꯑꯩꯈꯣꯏꯒꯤ ꯈꯨꯟꯅꯤ
ꯃꯇꯝꯁꯦ ꯐꯠꯇꯕꯅꯤꯅꯀꯣ
ꯀꯔꯤ ꯍꯥꯏꯕ
ꯑ
ꯇꯥꯗꯦ ꯇꯥꯗꯦ ꯍꯥꯏꯕ
ꯍꯧꯖꯤꯛ ꯃꯇꯝꯗꯤꯀꯣ
ꯎꯝ
ꯃꯇꯝꯁꯨ ꯐꯠꯇꯕꯅꯤꯅꯀꯣ
ꯎꯝ
ꯑꯃꯨꯛ ꯌꯨꯝ ꯂꯩꯅꯤꯡꯉꯥꯏ ꯇꯟꯕ
ꯎꯝ
ꯍꯥꯏꯗꯤ ꯑꯩꯈꯣꯏꯗꯤ ꯈꯔ ꯃꯣꯏꯒ ꯈꯔ ꯕꯥꯎꯟꯗ꯭ꯔꯤ ꯃꯅꯥꯛꯇꯅꯦꯕ ꯑꯩꯈꯣꯏꯅ ꯃꯌꯥꯏꯗꯅꯦꯕ ꯃꯣꯏꯅ ꯃꯇꯥꯏ ꯃꯇꯥꯏꯗ ꯂꯩꯕꯀꯣ
ꯑꯣ
ꯂꯝꯕꯤ ꯆꯠꯊꯣꯛ ꯆꯠꯁꯤꯟ ꯈꯔ ꯅꯨꯡꯉꯥꯏꯇꯦꯕ ꯑꯗꯨꯒꯤ
ꯎꯝ
ꯁꯤꯕꯥꯏꯅꯗꯤ ꯆꯥꯏꯔ ꯂꯩꯔꯦ ꯑꯩꯈꯣꯏ ꯈꯨꯟꯗꯁꯨ ꯁꯤꯕꯥꯥꯏ ꯃꯣꯏ ꯀꯦꯝ ꯇꯧꯔꯒ ꯂꯩꯌꯦꯕ
ꯎꯝ
ꯃꯣꯏ ꯂꯩꯕꯒꯤ ꯈꯔ ꯅꯨꯡꯉꯥꯏꯔꯕꯅꯤ
ꯍꯣꯏ ꯍꯣꯏ ꯃꯈꯣꯏ ꯂꯩꯕꯤ ꯈꯔꯗꯤꯀꯣ
ꯎꯝ ꯑꯁ ꯇꯜꯂꯤ ꯅꯦꯁ ꯃꯣꯏ ꯂꯥꯏꯔꯁꯨ ꯅꯨꯡꯉꯥꯏꯇꯦꯅꯦ
ꯎꯝ
ꯍꯥꯏꯗꯤ ꯈꯔꯕꯨꯗꯤ ꯅꯨꯡꯉꯥꯏꯔꯦꯕꯨ ꯂꯥꯡꯕ ꯈꯣꯠꯄ ꯆꯠ ꯂꯝꯕꯤ ꯆꯠꯊꯣꯛ ꯆꯠꯁꯤꯟꯁꯨ ꯃꯣꯏ ꯀꯩꯅꯣ ꯇꯧꯢ ꯆꯦꯛ ꯇꯧꯕꯅꯤꯅꯀꯣ
ꯎꯝ
ꯅꯨꯡꯉꯥꯏꯇꯦ ꯍꯥꯏ ꯇꯥꯔꯦꯅꯦ ꯑꯩꯗꯤ ꯑꯗꯨꯒꯤ ꯢꯁ ꯈꯨꯟꯗ ꯂꯩꯗꯤ ꯃꯇꯝꯅ ꯑꯃꯨꯛ ꯚꯣꯂꯨꯝꯇꯤꯌꯔ ꯀꯩꯅꯣ ꯇꯧꯑꯩ ꯁꯟꯗ꯭ꯔꯤ ꯗ꯭ꯌꯨꯇꯤ ꯇꯧꯔ ꯂꯩꯌꯦ ꯋꯥꯏ ꯑꯗꯨꯅ ꯋꯥꯕꯅꯤꯅꯀꯣ
ꯅꯣꯏꯗꯗꯤ ꯑꯥ ꯃꯄꯥꯜ ꯂꯝ ꯂꯩꯔꯕꯅꯤꯅ ꯀꯩꯁꯨ ꯈꯜꯂꯝꯃꯥꯔꯣꯏꯗ ꯑ
ꯄꯨꯡ ꯀꯌꯥ ꯅꯣꯡꯗꯥꯡ ꯅꯣꯡ ꯑ ꯀꯩꯅꯣ ꯑ ꯄꯨꯡ ꯀꯌꯥꯗ ꯑꯗꯨꯝ ꯗ
ꯃꯝ꯭ꯔꯥ ꯈꯪꯕ꯭ꯔ
ꯍꯥꯥ
ꯄꯨꯡ ꯇꯔꯨꯛ ꯍꯦꯜꯂꯗꯤ ꯈꯔ ꯃꯝꯕ ꯍꯧꯔꯦꯗ
ꯑꯥꯎ ꯑꯥꯎ
ꯑꯗꯨꯗꯗꯤ ꯄꯨꯡ ꯇꯔꯦꯠ ꯃꯈꯥꯏꯐꯥꯎ ꯉꯥꯜꯂꯝꯒꯅꯤꯗ
ꯑꯥ
ꯑꯁꯤꯗꯗꯤ ꯈꯔ ꯊꯨꯅ ꯃꯝꯃꯤꯗ ꯈꯪꯗꯦ ꯃꯇꯝ ꯒꯤ ꯑꯗꯨꯗ ꯑꯩ ꯍꯥꯟꯅ ꯆꯪꯂꯛꯕꯗꯀꯣ꯫
ꯎꯝ꯫
ꯄꯨꯡ ꯇꯔꯦꯠ ꯇꯥꯔ ꯐꯥꯎ ꯃꯝꯗꯕ ꯋꯥꯅꯤ ꯌꯨꯝꯗ ꯐꯣꯟ ꯇꯧꯔꯒ ꯂꯩꯕ꯫ ꯃꯝꯑꯕꯣ ꯍꯥꯏꯔꯒ ꯑ ꯑꯩꯈꯣꯏ ꯌꯨꯝꯗ ꯐꯣꯟ ꯇꯧꯑꯦ ꯑꯁ ꯉꯁꯥꯏ ꯃꯝ ꯆꯥꯇꯣꯛꯔꯒ ꯇꯨꯝꯔ ꯂꯩꯔꯦ ꯍꯥꯏꯔꯛꯄ ꯋꯥ꯫ ꯑꯁꯤꯗꯗꯤ ꯃꯝꯗ꯭ꯔꯤꯗ ꯍꯥꯏꯔ ꯀꯥꯟꯗ ꯚꯤꯗꯤꯑꯣ ꯀꯣꯜ ꯇꯧꯔꯒꯀ ꯑꯁ ꯃꯣꯏꯁꯨ ꯈꯪꯉꯛꯏꯅꯤ ꯑꯗꯨꯗ ꯑꯩ ꯍꯥꯟꯅ ꯆꯪꯉꯝꯕꯗꯥꯅ꯫
ꯑꯩꯈꯣꯏꯗꯗꯤ ꯄꯨꯡ ꯃꯉꯥ ꯇꯔꯨꯛ ꯇꯔꯦꯠ ꯅꯤꯄꯥꯟꯗ꯫
ꯎꯝ ꯑꯗꯨ ꯇꯧꯔꯝꯃꯅꯤ꯫
ꯎꯝ ꯍꯧꯖꯤꯛꯀꯥꯟꯗꯤꯀꯣ ꯖꯨꯂꯥꯏꯒ ꯖꯨꯟꯗꯤꯀꯣ꯫
ꯑꯁ ꯀꯂꯦꯟꯗꯗꯤ ꯑꯁ ꯃꯄꯥꯟ ꯊꯣꯛꯇꯕꯟ ꯃꯄꯥꯟ ꯊꯣꯛꯑꯁꯨ ꯀꯥꯂꯦꯟꯗꯗꯤꯀꯣ ꯑꯗꯨ ꯑꯗꯨ ꯂꯩꯕ ꯀꯥꯟꯗꯗꯤ ꯊ ꯃꯣꯜꯗ ꯃꫭꯜꯗ ꯀꯣꯏꯕꯅ ꯕꯦꯁ ꯇꯥꯑꯦꯗ꯫
ꯎꯝ ꯍꯣꯏ ꯑꯗꯨꯝ ꯇꯧꯕꯅꯦ ꯃꯔꯨꯞ ꯂꯩꯔꯒꯀꫭ꯫
ꯎꯝ꯫
ꯑꯗꯨꯝ ꯀꯣꯏꯕ ꯆꯠꯄ ꯄꯥꯔꯀꯨꯝꯕ ꯆꯠꯄ ꯑꯗꯨꯝ ꯅꯨꯡꯉꯥꯏꯕꯅꯦ꯫
ꯐꯦꯕ꯭ꯔꯋꯥꯔꯤ ꯃꯥꯔꯁ꯫ ꯐꯥꯎꯗꯤ ꯀꯩꯅꯣ ꯇꯧꯋꯦꯕ ꯑꯣꯛꯇꯣꯕꯔ ꯅꯣꯕꯦꯝꯕꯔ ꯅꯕꯦꯝꯕꯔ ꯑꯗꯨꯃꯥꯏꯗꯁꯨ ꯀꯩꯅꯣ ꯇꯧꯑꯦ ꯄꯥꯔꯛꯇ ꯑꯗꯨꯝ ꯁꯥꯟꯅꯕ ꯆꯠꯄꯅꯦꯗ꯫
ꯎꯝ꯫
ꯏꯁ꯫
ꯕꫭꯜ ꯌꯦꯡꯕ꯭ꯔꯥ ꯍꯧꯖꯤꯛꯀꯥꯟꯒꯤ
ꯑꯥ ꯌꯦꯡꯉꯦ ꯌꯦꯡꯉꯦ ꯌꯦꯡꯉꯤ꯫
ꯔꯣꯅꯥꯜꯗꯣꯕꯨ ꯁꯞꯄꯣꯔꯠ ꯇꯧꯕ꯭ꯔꯥ ꯃꯩꯁꯤꯒ ꯁꯞꯄꯣꯔꯠ ꯇꯧꯕ꯭ꯔꯥ ꯀꯟꯅꯒ ꯇꯧꯕ꯭ꯔꯥꯅꯦ꯫
ꯑꯩ ꯑꯩꯗꯤ ꯑꯩꯈꯣꯏ ꯏꯄꯨ ꯑꯅꯦꯝꯕꯗꫭ ꯃꯤꯁꯤꯗꯣ꯫
ꯑ ꯑꯩꯗꯤ ꯌꯦꯡꯕ ꯍꯩꯇꯦ ꯑꯩꯅ ꯌꯨꯝꯗ ꯑꯗꯨꯝ ꯉꯝꯕ ꯃꯤꯕꯨ ꯁꯞꯄꯣꯔꯠ ꯇꯧꯒꯦ ꯍꯥꯏꯕ꯫
ꯑꯁ ꯑꯉꯝꯕꯕꯨ ꯁꯞ ꯄꯣꯔꯠ ꯇꯧꯗꯤ ꯑꯁ ꯂꯥꯏꯍꯦ ꯅꯪꯒꯤꯗꯤ꯫
ꯉꯝꯕꯗꯤ ꯉꯝꯕꯗꯤ ꯑꯩꯒꯤꯅꯤ ꯍꯥꯏꯕ ꯑꯩꯅ ꯑꯗ ꯃꯈꯣꯏꯅ ꯅꯣꯛꯀꯦ ꯫
ꯑꯁ ꯃꯤ ꯇꯥꯗꯤ ꯅꯪ ꯐꯖꯅ ꯅꯨꯄꯤꯔꯅꯤ꯫
ꯀꯅꯥꯕꯨ ꯁꯞꯄꯣꯔꯠ ꯇꯧꯔ ꯍꯥꯏꯔ ꯑꯁ ꯑꯉꯝꯕꯕꯨ ꯁꯞꯄꯣꯔꯠ ꯇꯧꯑꯦ ꯍꯥꯏꯔꯗꯤ ꯏꯁ꯫ ꯈꯣꯏꯔꯣꯝꯗꯗꯤ ꯑꯁ ꯐꯦꯟꯁ ꯔꯣꯅꯥꯜꯗꯣ ꯐꯦꯟ ꯑꯃ ꯇꯣꯉꯥꯟꯅ ꯂꯩꯌꯦ꯫ ꯅꯦꯃꯥꯔ ꯐꯦꯟ ꯇꯣꯉꯟ ꯂꯩꯑꯌꯦ ꯑꯁ꯫
ꯑꯥ꯫
ꯈꯠꯅ ꯒ꯭ꯔꯨꯞꯇ ꯈꯠꯅꯔ ꯂꯩꯕꯅꯤꯅꯦ꯫
ꯑꯩꯒꯤ ꯈꯨꯟ ꯇꯃꯦꯡꯂꯣꯡꯗꯗꯤ ꯍꯣꯁꯄꯤꯇꯥꯜꯗ ꯑꯗꯨꯝ ꯉꯥ ꯔꯣꯅꯦꯜꯗꯣꯒꯤ ꯐꯦꯟ ꯈꯣꯏꯅ ꯐꯥ ꯐꯥꯏ ꯍꯟꯗ꯭ꯔꯦꯠꯒ꯫ ꯌꯥꯡꯈꯩ ꯅꯠꯇꯦ ꯆꯥꯝꯃꯥ ꯆꯥꯝꯃꯥ ꯀꯣ꯫
ꯎꯝ꯫
ꯑꯍꯥꯏꯅ ꯄꯤꯕꯤꯌꯦ ꯍꯥꯏꯅꯦ꯫
ꯃꯣꯏ ꯍꯦꯟ ꯅꫭꯏꯔꯣꯝꯗ ꯀꯩꯅꯣ ꯕꯣꯜ ꯁꯅꯥ